ꯎꯝ ꯎꯝ ꯇꯥꯏ ꯂꯥꯁ ꯀꯅ ꯀꯩꯕ
ꯂꯥꯁꯇ ꯏꯆꯟꯟꯅ ꯅꯨꯄꯤ ꯑꯃ ꯂꯩꯌꯦ
ꯑꯣ ꯑꯩꯁ ꯌꯥꯝ ꯅꯨꯡꯁꯤꯅꯦ ꯑꯗꯨꯗꯤ
ꯍꯣꯏꯣꯏ
ꯅꯨꯄꯤ ꯑꯃꯈꯛꯇ ꯌꯥꯎꯕꯅꯤꯅꯦ
ꯍꯣꯏ
ꯎꯝ ꯃꯥꯅ ꯆꯍꯤ ꯀꯌꯥ ꯁꯨꯔꯕ
ꯎꯝꯕꯥꯅꯤ ꯂꯀꯥ ꯑꯣꯏꯒꯅꯤ ꯇ꯭ꯋꯦꯟꯇꯤ ꯋꯥꯟ ꯃꯥꯅꯦ ꯇ꯭ꯋꯦꯟꯇꯤ ꯋꯥ ꯃꯥꯅꯦꯤ
ꯑꯣ ꯑꯣ ꯑꯣ
ꯎꯝ
ꯃꯥꯅ ꯀꯩꯀꯩ ꯍꯣꯠꯅꯔꯤꯕ
ꯃꯥꯗꯤ ꯒ꯭ꯔꯦꯖꯨꯑꯦꯁꯟ ꯂꯣꯏꯈ꯭ꯔꯦ ꯗꯣꯝꯕꯣꯁꯀꯣ ꯃꯔꯥꯝꯒꯤꯗꯣ
ꯑꯣ
ꯇꯝꯃꯒ ꯃꯥꯦ ꯒ꯭ꯔꯦꯖꯁꯔ ꯂꯣꯏꯌꯦꯕꯅꯦ ꯃꯥ ꯅꯍꯥꯟ ꯖꯨꯟꯗꯀꯣ ꯑꯥꯏ ꯑꯦꯁ ꯌꯨ ꯄꯤ ꯑꯦꯁ ꯁꯤ ꯍꯥꯏꯌꯔꯁ ꯀꯣꯆꯤꯡ ꯌꯨ ꯄꯤ ꯑꯦꯁ ꯁꯤ ꯊꯍꯒꯦ ꯇꯧꯍꯜꯂꯤ ꯏꯝꯐꯥꯜꯗ
ꯑꯣ ꯑꯁ ꯌꯥꯝ ꯐꯩꯅꯦ ꯑꯗꯨꯗꯤ ꯅꯣꯏ ꯅꯣꯏ ꯅꯆꯤꯟ ꯏꯅꯥꯎꯈꯩꯗꯣ ꯂꯥꯏꯔꯤꯛ ꯌꯥꯝ ꯍꯩꯔꯝꯗꯧ ꯃꯥꯜꯂꯦ
ꯍꯥꯏꯕ ꯍꯥꯏꯁꯦ ꯑꯩꯈꯛ ꯍꯥꯏꯔꯦꯅꯦ ꯍꯩꯇꯕꯁꯦ
ꯑꯩꯁ ꯅꯪ ꯑꯗꯨꯃꯥꯏꯅ ꯍꯩꯗꯣꯏ ꯅꯪꯅ ꯍꯦꯟꯅ ꯍꯩꯗꯧ ꯃꯥꯗ ꯑꯗꯨꯗꯤ
ꯏꯗꯤꯦ ꯍꯥꯏꯥꯏꯇ
ꯂꯥꯏꯔꯤꯛ ꯍꯩꯕ ꯃꯤꯁꯤꯡꯅ ꯍꯦꯟꯅ ꯍꯩ ꯍꯥꯏꯕꯗ ꯍꯥꯏꯅꯤꯡꯗꯕꯅꯦꯕ
ꯑꯁ ꯑꯩꯗꯤ ꯍꯥꯏꯇꯥꯕꯅꯦ
ꯑꯪꯗ ꯍꯥꯏꯔꯝꯅꯤ ꯍꯥꯏꯔꯝꯅꯤ ꯈꯪꯉꯦ ꯈꯪꯉꯦ ꯍꯩꯕꯩꯅꯦ ꯍꯩꯕꯩꯅꯦ ꯍꯩꯇꯦ ꯍꯥꯏꯅ ꯍꯥꯏꯔꯤꯗꯣ
ꯍꯩꯇꯕꯤ ꯍꯧꯖꯤꯛꯐꯥꯎ ꯖꯣꯕꯂꯦꯁ ꯑꯣꯏꯅ ꯂꯩꯁ ꯈꯪꯗ꯭ꯔꯣ
ꯑꯁ ꯑꯗꯨꯗꯤ ꯅꯪꯒꯤ ꯑꯗꯨ ꯊꯥꯒꯦ ꯍꯥꯏꯅ ꯈꯟꯕꯒꯤ ꯂꯩꯕꯅꯤꯅꯦ ꯈꯪꯉꯤꯅꯦ
ꯑꯩ ꯍꯥꯏ ꯇꯕꯅꯤ ꯀꯧ
ꯑꯌꯦ ꯍꯌꯦ ꯈꯪꯉꯦ ꯈꯪꯉꯦ
ꯅꯪꯅ ꯑꯌꯥꯝꯕꯗꯤ ꯀꯩ ꯇꯧꯔꯤ
ꯑꯩ ꯏꯌꯥꯝꯕꯗꯤ ꯃꯥꯒꯤꯁꯨ ꯃꯥꯒꯤ ꯂꯥꯏꯟ ꯇꯝꯕ ꯂꯣꯏꯔꯒ ꯃꯥꯒꯤ ꯃꯥꯁꯦ ꯃꯥꯒꯤ ꯊꯕꯛ ꯐꯪꯂꯝꯃꯦꯀꯣ
ꯎꯝ
ꯑꯗꯨꯒ ꯃꯥꯁꯦ ꯃꯥꯒꯤ ꯍꯛꯆꯥꯡꯗꯣ ꯌꯥꯗꯕꯒꯤ ꯑꯗꯨ ꯍꯥꯟꯅ ꯌꯦꯡꯊꯣꯛꯈꯤꯒꯦ ꯍꯥꯏꯔꯒ ꯇꯣꯛꯊꯣꯛꯄꯅꯦ ꯑꯗꯣ ꯑꯃꯨꯛ ꯑꯦꯛꯖꯥꯝ ꯑꯃꯨꯛ ꯇꯧꯗꯣꯔꯤ ꯃꯥꯗꯤ ꯑꯦꯂꯦꯛꯇ꯭ꯔꯤꯛꯀꯤ ꯏꯟꯖꯤꯅꯤꯌꯥꯔꯤꯡꯒꯤꯗ
ꯑꯣ ꯐꯣꯏꯅꯦ ꯏꯟꯖꯤꯅꯤꯌꯥꯔꯤꯡ ꯇꯝꯕ꯭ꯔꯥ ꯃꯥꯗꯤ
ꯎꯝ
ꯀꯗꯥꯏ ꯀꯔꯤ ꯌꯨꯅꯤꯚꯔꯁꯤꯇꯤꯗ ꯀꯈꯔꯤ ꯀꯣꯂꯦꯖꯇ ꯑꯣ ꯑꯦꯝ ꯇꯤ ꯌꯨꯗ
ꯎꯝ
ꯑꯣ ꯅꯪꯅ ꯕꯤ ꯑꯦꯁ ꯁꯤ ꯇꯧꯕ
ꯑꯣꯏ
ꯃꯁꯤ ꯄꯨꯔꯥ ꯏꯟꯖꯤꯅꯤꯌꯥꯔꯤꯡ ꯂꯥꯏꯟ ꯗꯣꯛꯇꯔ ꯂꯥꯏꯟ ꯄ꯭ꯔꯣꯐꯦꯁꯅꯦꯜ ꯂꯥꯏꯟꯗ ꯆꯠꯄ ꯀꯥꯡꯪꯕꯨꯅꯤꯅꯦ ꯐ ꯐꯂꯤꯁꯦ
ꯍꯣꯏ ꯍꯣꯏ ꯃꯥꯅꯤ ꯃꯥ
ꯐꯥꯏꯌꯦ ꯐꯥꯏꯌꯦ ꯍꯟꯅꯕꯤꯌꯣ ꯍꯟꯅꯕꯤꯌꯣ
ꯎꯝ ꯎꯝ ꯂꯣꯏꯁꯨ ꯍꯣꯠꯅꯧꯑꯣ
ꯑꯩꯈꯣꯏꯁꯨ ꯍꯣꯠꯅꯒꯦ ꯅꯣꯏꯁꯨ ꯍꯣꯠꯅꯧꯑꯣ
ꯎꯝ
ꯍꯣꯏ ꯅꯗ꯭ꯔꯗꯤ ꯃꯤ ꯑꯣꯏꯗꯕꯅꯤꯀꯣ
ꯃꯥꯅꯤ ꯃꯅꯤ
ꯃꯁ ꯂꯉꯣ ꯉꯔꯥꯡꯁꯨ ꯂꯥꯡꯉꯣ ꯍꯧꯖꯤꯛ ꯅꯨꯡꯉꯥꯏꯁꯨ ꯅꯨꯡꯉꯥꯏꯒꯗꯕꯅꯤ ꯌꯨꯠ ꯑꯣꯏꯔꯤꯉꯩꯗ ꯅꯥꯡꯍꯧ ꯎꯗꯧꯅꯤ ꯅꯪꯒꯤ ꯔꯦꯁꯄꯣꯟꯁꯤꯕꯤꯂꯤꯇꯤꯁꯨ ꯐꯖꯅ ꯇꯧꯋ ꯂꯥꯏꯔꯤꯛꯁꯨ ꯐꯖꯅ ꯄꯥꯎ ꯅꯠꯇ꯭ꯔ
ꯃꯥꯅꯤ ꯃꯥ ꯅꯪꯅ ꯍꯥꯏꯕꯁꯦ ꯑꯆꯨꯝꯕ ꯉꯥꯛꯇ ꯉꯥꯛꯇ ꯍꯥꯏꯀꯣ
ꯑ ꯆꯄ ꯉꯥꯛꯇꯪ ꯉꯥꯏꯌꯦ
ꯑꯆꯨꯝꯕ ꯉꯥꯛꯇ ꯍꯥꯏꯌꯦꯕ
ꯑꯣ ꯎꯝ
ꯇꯃꯤ ꯇꯃꯤ
ꯅꯣꯏꯅꯦ ꯉꯁꯤꯗꯤ ꯀꯥꯏ ꯀꯥꯏ ꯆꯠꯀꯦ
ꯃꯁꯤꯗꯤ ꯌꯨꯝꯗ ꯂꯩꯌꯦꯅ ꯑꯗꯨꯝ ꯅꯝ ꯀꯦ
ꯑꯩꯈꯣꯏꯗꯤ ꯀꯣꯂꯦꯖ ꯆꯠꯂꯤꯗ ꯑꯁꯤ ꯑꯩꯈꯣꯏ ꯄ꯭ꯔꯣꯒꯥ꯭ꯔꯥꯝ ꯑꯃ ꯂꯩꯕ ꯑꯌꯨꯛꯇꯅ ꯊꯤꯑꯣꯣꯔꯤꯒ ꯄ꯭ꯔꯦꯛꯇꯤꯀꯦꯜ ꯆꯠꯂꯝꯃꯒ ꯑꯗꯨꯒ ꯄꯨꯡ ꯑꯍꯨꯝꯗꯅ ꯑꯩꯈꯣꯏ ꯄ꯭ꯔꯣꯒꯥꯝ ꯑꯃ ꯂꯩ ꯑꯗꯨ ꯌꯥꯎꯔꯨꯔꯦ ꯑꯗꯨꯒ ꯄꯨꯡ ꯃꯔꯤꯗ ꯍꯜꯂꯛꯑꯦ
ꯎꯝ
ꯑꯗꯨꯗ ꯑꯥ
ꯆꯍꯤ ꯀꯌꯥ ꯁꯨꯨꯔꯒꯦ ꯂꯩꯕ ꯑꯔꯨꯅꯥꯆꯜꯗ
ꯆꯍꯤ ꯑꯅꯤ ꯁꯨꯗꯧꯔꯦ
ꯑꯣ ꯆꯍꯤ ꯑꯅꯤ ꯁꯨꯗꯧꯔꯦꯕꯀꯣ
ꯑꯥ ꯆꯍꯤ ꯑꯅꯤ ꯁꯨꯗꯣꯏꯔꯦ ꯁꯦꯞꯇꯦꯝꯕꯔꯗ ꯁꯨꯗꯣꯏꯕ
ꯌꯨꯝꯗꯤ ꯊꯣꯛꯑꯔꯣꯏ ꯌꯨꯝꯗꯤ ꯊꯣꯛꯇ꯭ꯔꯣ
ꯌꯨꯝ ꯅꯍꯥꯟꯥꯟ ꯑꯩ ꯐꯥꯔꯁ ꯁꯦꯝ ꯂꯣꯏꯔꯒ ꯊꯣꯛꯑꯦ ꯑꯗꯣ ꯍꯟꯗꯛꯇꯤ ꯊꯣꯛꯑꯔꯣꯏ
ꯎꯝ ꯁꯤꯂꯣꯡꯗ ꯀꯣꯏꯕ ꯂꯥꯛꯑꯣꯅꯦ
ꯑ ꯇꯂꯤꯦꯗ
ꯀꯔꯤꯒꯦ
ꯑꯩꯈꯣꯏꯒꯤ ꯁꯨꯇꯤꯗꯣ ꯌꯥꯝꯗꯕꯀꯣ ꯑꯗꯨꯒꯤ ꯀꯣꯏꯔꯒ ꯅꯨꯃꯤ ꯁꯨ ꯌꯥꯝ ꯐꯪꯗ꯭ꯔꯗꯤ ꯀꯩ ꯎꯄꯥꯏ ꯑꯗꯨꯒ ꯑꯃꯨꯛ ꯊꯦꯡꯅ ꯑꯃꯨꯛ ꯂꯥꯛꯑꯗꯤ ꯐꯥꯏꯟ ꯑꯃꯨꯛ ꯆꯥꯗꯣꯏꯅꯦ ꯋꯥꯊꯤꯁꯨ ꯆꯥꯕ ꯐꯥꯏꯟꯁꯨ ꯆꯥꯕ
ꯏꯁꯇ꯭ꯔꯤꯛ ꯑꯣꯏꯕꯣ
ꯑꯣꯏ ꯑꯣꯏꯌꯦ ꯁꯨꯛꯇꯤ
ꯀꯩꯒꯤ ꯅꯅꯥꯆꯜꯗ ꯇꯝꯕꯅꯣ ꯅꯅꯥꯆꯜꯗ ꯇꯝꯅꯤꯡꯕꯤꯈ꯭ꯔꯣ ꯅꯠꯇ꯭ꯔꯒ
ꯑꯣ ꯀꯔꯤꯒꯤ ꯑꯔꯨꯅꯥꯆꯜꯗ ꯇꯝꯕꯅꯣ ꯍꯥꯏꯕ
ꯍꯣꯏ
ꯑꯁ ꯅ ꯋꯥꯍꯪꯁꯦ ꯌꯥꯝ ꯂꯨꯕ ꯂꯨꯔꯒ ꯂꯥꯏꯕ ꯍꯥꯏꯗꯨ ꯇꯥꯔꯦꯅꯦꯀꯣ
ꯁꯩꯒꯤꯅ
ꯑꯗꯨꯗꯤ ꯍꯣꯏ ꯇꯝꯅꯤꯡꯕꯒꯤꯅꯦ ꯑꯔꯨꯅꯥꯆꯜꯗ
ꯇꯝꯅꯤꯡꯕꯒꯤ ꯍꯥꯏꯁꯦ ꯃꯐꯝ ꯅꯔꯥ ꯋꯦꯗꯔꯅꯔꯥ
ꯑꯩꯗꯣ ꯐꯥꯔꯁꯇꯗꯤ ꯁꯤꯗꯣ ꯌꯥꯝ ꯁꯥꯏ ꯍꯥꯏꯕ ꯈꯪꯗꯦ ꯑꯩ ꯈꯟꯕꯗꯗꯤ ꯌꯥꯝꯅ ꯏꯪꯅꯤ ꯍꯥꯏꯅ ꯈꯜꯂꯦ ꯑꯗꯨꯒ ꯑꯩꯅ ꯁꯤꯗ ꯂꯥꯛꯕꯗꯩꯗꯤ ꯌꯥꯝꯅ ꯏꯪꯂꯝꯈ꯭ꯔꯦꯀꯣ
ꯎꯝ
ꯇꯨꯝꯕ ꯐꯥꯎ ꯉꯝꯗꯦ ꯁꯥꯃꯟꯗꯅ
ꯏꯝꯐꯥꯜꯒ ꯍꯦꯟꯅ ꯏꯝꯐꯥꯜꯒ ꯍꯦꯟꯅ ꯆꯥꯕ꯭ꯔꯣ
ꯍꯣꯏ ꯅꯍꯥꯟ ꯏꯝꯐꯥꯜꯗꯗꯤ ꯁꯥꯕꯩ ꯆꯥꯡꯗꯣ ꯇ꯭ꯋꯦꯟꯇꯤ ꯑꯩꯠꯅꯤꯀꯣ
ꯎꯝ
ꯑꯩꯈꯣꯏ ꯁꯤꯗꯅ ꯊꯥꯔꯇꯤ ꯁꯤꯛꯁ
ꯑꯣ
ꯎꯝ ꯐꯔꯦ ꯅꯨꯡꯉꯥꯏ ꯑꯩ
ꯌꯥꯝꯝ ꯁꯝꯁ ꯅꯤꯅꯤꯔ ꯅꯆꯁꯨ
ꯇꯥꯏꯌꯦ ꯑꯩꯈꯣꯏ ꯃꯐꯝ ꯑꯩꯈꯣꯏ ꯑꯩꯅ ꯂꯩꯕ ꯃꯐꯝ ꯈꯛꯇꯅꯤꯗ ꯁꯥꯕ ꯑꯇꯩꯗꯤ ꯅꯨꯡꯉꯥꯏꯕꯅꯦ
ꯎ
ꯑꯩꯈꯣꯏꯅ ꯀꯣꯏꯕ ꯆꯠꯄ ꯃꯐꯝꯒꯗꯣ ꯌꯥꯝ ꯅꯨꯡꯉꯥꯏ ꯑ ꯁꯤ ꯂꯣꯏꯔꯒ ꯂꯥꯏꯔ ꯄꯥꯔꯅꯤ
ꯉꯁꯤꯗꯤ ꯄꯥꯔꯣꯏ
ꯑꯣ ꯀꯩꯒꯤ ꯀꯩꯒꯤ ꯅꯣꯏꯅ ꯂꯥꯏꯔꯤꯛ ꯄꯥꯕ ꯋꯥꯕ꯭ꯔꯥ
ꯄꯥꯅꯤ ꯄꯥꯅꯤ ꯍꯣꯔ ꯉꯥꯏꯍꯥꯛ ꯄꯥꯅꯤ ꯌꯥꯝ ꯀꯨꯏꯅ ꯄꯥꯅꯤ ꯋꯟ ꯊꯥꯔꯇꯤ ꯃꯤꯅꯤꯠꯁ ꯉꯥꯛꯇ ꯄꯥꯅꯤ
ꯑꯣ ꯐꯩꯅꯦ ꯊꯦꯡꯅ ꯄꯥꯕꯗꯣ ꯑꯗꯨꯝ ꯍꯩꯅꯔꯗꯤ ꯊꯦꯡꯅ ꯄꯥꯕꯅ ꯆꯪꯕꯅꯤꯗ
ꯍꯣꯏ ꯍꯣꯏ
ꯎꯝ
ꯀꯌꯥ ꯂꯩꯍꯧꯔꯤꯒꯦ ꯅꯪꯁꯦ
ꯑꯩ ꯁꯤꯅ ꯂꯥꯁ ꯑꯣꯏꯗꯣꯏꯅꯦ
ꯁꯤꯅ ꯂꯁ
ꯎꯝ ꯌꯥꯝꯅ ꯊꯥꯒꯠꯆꯔꯤꯀꯣ ꯅꯪꯅ ꯍꯥꯏꯔꯛꯄꯒꯤ
ꯑꯩ ꯇꯧꯔꯛꯀꯦ ꯑꯃꯨꯛꯀ ꯑꯃꯛ
ꯑꯣ ꯍ ꯍꯣꯏ ꯅꯪꯒꯤ ꯂꯣꯏꯗ꯭ꯔꯤꯕ
ꯍꯥꯏꯅꯤ ꯑꯃꯅꯤ
ꯑꯦ ꯅꯪꯗꯣ ꯆꯪꯕ ꯀꯨꯏꯗꯕꯩꯔꯥ ꯅꯠꯇ꯭ꯔꯒꯅ
ꯆꯝꯄꯥꯏꯕ
ꯑꯣ ꯌꯥꯝ ꯄꯥꯏꯗꯕ
ꯌꯥꯝ ꯄꯥꯏꯕ ꯑꯗꯨꯒꯤ ꯃꯜꯇꯤꯄꯜ ꯃꯜꯇꯤꯄꯜ ꯌ
ꯑꯣ ꯑꯣ ꯑꯩꯁ ꯅꯪꯗꯤ ꯐꯖꯅ ꯀꯥꯞꯂꯝꯃꯤꯅꯤ ꯑꯗꯨꯗꯤ
ꯍꯣꯏ
ꯑꯗꯨꯗꯤ ꯅꯪꯗꯤ ꯌꯥꯝ ꯐꯪꯉꯝꯕꯅꯤꯅꯦ ꯑꯩꯗꯤ
ꯍ ꯌꯥꯝ ꯐꯪꯉꯤ
ꯑꯩꯗꯣ ꯉꯔꯥꯡꯗꯒꯤ ꯍꯧꯕꯅꯦ ꯑꯩꯗꯤ
ꯑꯣ
ꯉꯔꯥꯡꯗꯤ ꯍꯧꯔꯦ ꯑꯗꯨꯒ ꯂꯦꯞꯇꯅ ꯑꯗꯨꯝ ꯑꯃꯅ ꯑꯃꯨꯛ ꯑꯃꯅ ꯑꯃ ꯃꯨꯛꯇꯔꯒ ꯂꯩꯑꯦ
ꯉꯔꯥꯡꯗꯤ ꯌꯍꯧꯕꯅ
ꯎꯝ ꯉꯔꯥꯡꯗꯒꯤ ꯍꯧꯕꯅꯦ ꯑꯩꯗꯣ ꯑꯩꯗꯣ ꯎꯄꯥꯏ ꯂꯩꯇꯕꯀꯣ ꯑꯩꯗꯣ ꯌꯥꯎꯔꯒ ꯀꯩ ꯇꯧꯗꯣꯏꯅꯣ ꯃꯤꯉꯣꯟꯗꯁꯨ ꯃꯦꯁꯦꯁ ꯊꯥꯕꯗꯣ ꯇꯟꯕꯀꯣ
ꯎꯝ
ꯍꯥꯏꯗꯤ ꯏ ꯀꯥꯏꯕꯗꯣ ꯑꯗꯨꯒꯤ ꯏꯀꯥꯏꯕꯒꯤ ꯑꯩ ꯊꯥꯗꯕ ꯑꯗꯨꯒ
ꯅꯪ ꯅꯨꯄꯤꯈꯛ ꯋꯥꯔꯤ ꯁꯥꯟꯅꯕ꯭ꯔꯥ
ꯍꯣꯏ ꯁꯥꯟꯅꯩꯌꯦ
ꯄꯥꯒꯗꯤ ꯁꯟꯗꯦ
ꯁꯅꯩ ꯉꯁꯥꯏ ꯉꯁꯥꯏ ꯁꯗꯩ ꯅꯪ ꯇꯧꯔꯝꯂꯤꯉꯩ ꯃꯃꯥꯡꯗ ꯁꯥꯟꯅꯩ ꯅꯨꯄꯥ ꯑꯃꯅ ꯇꯧꯔꯛꯑꯦ
ꯅꯨꯡꯉꯥꯏꯕ꯭ꯔꯥ ꯆꯥꯟꯅꯕ
ꯃꯥꯗꯣ ꯃꯩꯇꯩ ꯃꯔꯣꯡ ꯈꯔ ꯐꯖꯅ ꯈꯪꯗꯕꯀꯣ
ꯑꯣ
ꯑꯗꯣ ꯂꯧꯁꯪꯕ ꯌꯥꯝ ꯋꯥꯕ ꯍꯥꯏꯇꯥꯔꯦ
ꯑꯣ
ꯌꯥꯝ ꯅꯣꯛꯅꯤꯡꯉꯦ ꯃꯣꯏꯅ ꯑꯉꯥꯡ ꯊꯣꯔꯛꯄꯗꯣ
ꯑꯣꯀꯦ
ꯅꯪꯗꯤ ꯌꯥꯝ ꯄꯥꯏꯕꯒꯤꯅꯤꯅꯦ ꯑꯁ ꯅꯪ ꯌꯥꯝ ꯅꯨꯡꯉꯥꯏꯔꯅꯦ ꯑꯗꯨꯗꯤ
ꯎꯝ ꯑꯗꯨꯗꯤ ꯌꯥꯝꯄꯥꯏ
ꯌꯥꯝ ꯁꯤꯡꯉꯤꯅꯦ ꯑꯗꯨꯗꯤ ꯅꯪꯗꯤ
ꯍꯣꯏ
ꯂꯥꯏꯔꯤꯛ ꯑꯃꯨꯛꯄ ꯑꯗ ꯑꯃꯨꯛ ꯋꯥꯔꯤ ꯁꯥꯟꯅ ꯇꯧꯔꯒ
ꯍꯣꯏ
ꯑꯦꯁ ꯁꯤꯡꯉꯦ ꯁꯤꯡꯉꯦ ꯅꯪ ꯌꯥꯝ ꯁꯤꯡꯕ ꯃꯤꯅꯦ ꯑꯗꯨꯗꯤ
ꯍ ꯍꯌꯦꯡꯗꯤ ꯀ꯭ꯂꯥ ꯆꯇ꯭ꯔꯣ
ꯍꯌꯦꯡꯁꯦ ꯑꯩꯈꯣꯏ ꯁꯦꯅꯤꯌꯔꯒꯤ ꯑꯦꯛꯖꯥꯝ ꯂꯩ ꯑꯗꯣ ꯍꯧꯖꯤꯛꯇꯤ ꯍꯥꯏꯔꯤꯁꯤ ꯀꯝꯐ ꯇꯥꯔꯛꯇꯕꯅꯤꯅ ꯍꯩꯗꯤ ꯂꯩꯗꯧ ꯃꯥꯟꯗꯦ
ꯎꯝ
ꯁꯨꯝ ꯋꯥꯔꯤ ꯁꯥꯟꯅꯕꯗꯣ ꯕꯣꯔꯤꯡ ꯆꯨꯗꯕ꯭ꯔꯥ ꯋꯥꯗꯕ꯭ꯔꯥ
ꯋꯥꯕꯅꯤꯅ ꯃꯔꯛ ꯃꯔꯛꯇ ꯑꯗꯣ ꯈꯥꯏꯔꯗꯤ ꯅꯨꯡꯉꯥꯏ ꯈꯥꯏꯗ꯭ꯔꯗꯤ ꯋꯥꯕꯅꯦ
ꯎꯝ
ꯑꯗꯨ ꯈꯥꯏꯃꯟꯕꯤ ꯇꯟꯕꯤ ꯈꯥꯏꯔꯕ
ꯎꯝ ꯅꯤꯗ ꯍꯣꯏ ꯈꯥꯏꯕꯗꯨꯁꯨ ꯃꯔꯝ ꯆꯥꯅ ꯈꯥꯏꯔꯒꯗꯤ ꯐꯩꯀꯣ ꯑꯗꯨꯒ ꯃꯔꯝ ꯆꯥꯗꯅ ꯈꯥꯏꯕꯁꯤꯡꯗꯨꯗꯤ ꯌꯥꯝ ꯁꯥꯎꯅꯤꯡꯕꯅꯤꯗ
ꯑꯥ ꯅꯨꯡꯉꯥꯏꯕꯅꯤ ꯅꯨꯡꯉꯥꯏꯕꯅꯤ ꯁꯥꯎꯁꯨ ꯁꯥꯎꯕꯅꯦ ꯅꯅꯨꯡꯁꯨ ꯅꯨꯡꯉꯅꯤ ꯂꯩ
ꯉꯁꯥꯏ ꯅꯨꯄꯥ ꯑꯃꯅ ꯀꯣꯜ ꯇꯧꯔꯛꯀꯦ ꯍꯥꯏꯔꯒ ꯚꯗꯤꯑꯣ ꯀꯣꯜ ꯑꯣꯏꯅ ꯇꯧꯁꯤꯜꯂꯛꯑꯦ ꯑꯗꯨ ꯅꯨꯄꯥꯗꯨ ꯐꯨꯅꯤꯡꯉꯦ
ꯇꯨꯁꯨ ꯅꯪꯕꯣ ꯇꯦꯛꯁ ꯊꯥꯕꯗ ꯒ꯭ꯔꯨꯞꯇ
ꯑꯣ ꯑꯩꯗꯤ ꯒ꯭ꯔꯨꯞꯇꯗꯤ ꯊꯥꯗꯦ ꯑꯗꯨ ꯅꯨꯄꯥꯗꯣ ꯑꯣꯏꯗꯣꯏꯅꯦꯕ ꯑꯩꯉꯣꯟꯗꯁꯨ ꯇꯧꯔꯛꯑꯦꯕ
ꯑꯣ
ꯑꯩꯗꯤ ꯊꯥꯗꯦꯗꯤ ꯇꯟꯕꯒꯤ
ꯎꯝ
ꯑꯃꯨꯔꯛ ꯈꯛꯇ ꯊꯥꯔꯝꯕꯅꯤ ꯉꯁꯥꯏ ꯐ꯭ꯔꯤ ꯂꯩꯕ ꯀꯅꯥ ꯀꯅꯥ ꯌꯥꯎꯒꯦ ꯍꯥꯏꯕꯗꯣ ꯀꯣꯜ ꯇꯧꯔꯛꯀꯦ ꯍꯥꯏꯅ ꯑ
ꯑꯣꯀꯦ
ꯑꯗꯨ ꯈꯛꯇꯅꯤꯗ ꯃꯣꯏꯅ ꯑꯁꯤꯒꯤ ꯅꯨꯄꯥ ꯑꯃꯅ ꯑꯩꯉꯣꯟ ꯊꯔꯦꯕ ꯑꯗꯨꯃꯥꯏꯅ ꯍꯪꯉꯣ ꯍꯥꯏꯅ ꯅꯪꯒꯤ ꯀꯩꯅꯣꯗꯣ ꯂꯣꯏꯅꯕ ꯍꯥꯏꯅ ꯑꯗꯨꯒꯁꯦ ꯅꯝꯅ ꯊꯥꯕꯅꯦ ꯊꯥꯗꯤ ꯊꯥꯅꯤꯡꯗꯕꯀꯣ ꯎꯄꯥꯏ ꯂꯩꯇꯕꯒꯤ ꯊꯥꯖꯤꯟꯕꯅꯦ
ꯎꯝ
ꯝ ꯇꯥꯕ꯭ꯔꯥ
ꯇꯥꯏꯌꯦ
ꯑꯣ ꯑꯣ ꯑꯦ ꯑꯩꯗꯤ ꯑꯩ ꯃꯔꯨꯞ ꯑꯃꯒꯤ ꯕꯥꯔꯗꯦ ꯂꯩꯕꯅꯤꯅꯦ ꯀꯥꯎꯏꯤꯅꯦ ꯑꯩ ꯆꯠꯇꯧꯔꯤꯅꯦ
ꯍꯥ
ꯀꯩꯕ
ꯑꯩꯒꯤ ꯃꯔꯨꯞ ꯑꯃꯒꯤ ꯕꯥꯔꯗꯦ ꯂꯩꯕꯅꯦꯕ ꯄꯨꯡ ꯕꯥꯔꯣ ꯇꯥꯗꯧꯔꯦ
ꯅꯪ ꯆꯠꯒꯗꯧꯕꯁꯦ
ꯎꯝ ꯑꯩꯈꯣꯏ ꯑꯥ ꯃꯊꯛ ꯃꯊꯛ ꯑꯞꯇꯔꯗꯅꯤꯗ
ꯑꯣ ꯍꯧꯖꯤꯛ ꯀꯔꯤꯔ ꯍꯣꯁꯇꯦꯜꯗ
ꯑꯥ ꯍꯣꯏ ꯎꯝ ꯄꯨꯡꯁꯨ ꯇꯥꯗꯧꯔꯤꯅꯦꯀꯣ ꯌꯥꯝ ꯆ ꯆꯥꯅꯦ ꯇꯥꯗꯕꯔꯦ